ꯏꯃꯥꯟꯅꯕꯤ ꯇꯧꯔꯛꯄꯒꯤ ꯇꯥꯗꯕꯔꯣ
ꯍꯧꯖꯤꯛꯇꯤ ꯀꯩ ꯋꯥꯔꯤ ꯁꯥꯁꯤꯔꯒꯦ
ꯍꯥꯥ
ꯍꯖꯤꯛꯛꯇꯤ ꯀꯩ ꯋꯥꯔꯤ ꯁꯁꯤꯔꯣ
ꯈꯪꯗꯦ ꯅꯪ ꯑꯣꯏꯅ ꯁꯥꯔꯛꯑꯣ
ꯁꯥꯒꯦ ꯁꯥꯒꯦ
ꯃꯇꯝ ꯃꯥꯡꯍꯟꯒꯅꯨ
ꯑꯝ ꯃꯥꯡꯍꯟꯒꯨꯝꯁꯦ ꯑꯗꯣ ꯉꯁꯥꯏ ꯇꯧ ꯉꯁꯥꯏ ꯍꯥꯏꯕꯗꯣ ꯀꯣꯏꯕ ꯆꯠꯁꯦ
ꯌꯥꯏꯌꯦꯅꯦ ꯑꯩꯒꯤꯗꯤ
ꯅꯪ ꯀꯩꯀꯩ ꯆꯥꯅꯤꯡꯕ꯭ꯔꯣ
ꯎꯝ ꯑꯩꯔꯣ ꯃꯣꯃꯣ ꯆꯥꯅꯤꯡ
ꯃꯣꯃꯣꯒ ꯕꯣꯔꯥ ꯂꯩꯕꯤꯔꯒꯦ ꯑꯗꯨꯗꯤ
ꯕꯣꯔꯥꯗꯤ ꯍꯨꯝ
ꯅꯪ ꯕꯣꯔꯥ ꯆꯥꯅꯤꯡꯗꯕ꯭ꯔꯅꯦ
ꯆꯥꯅꯤꯡꯉꯦ ꯑꯗꯨꯝ ꯆꯥꯏꯌꯦ
ꯆꯥꯅꯤꯡꯗꯕ ꯇꯥꯏꯞ ꯇꯧꯋꯤꯅꯦ ꯑꯗꯨꯗꯤ ꯅꯪ
ꯋꯥꯗꯦꯗ ꯉꯔꯥꯡ ꯅꯨꯡꯗꯥꯡ ꯈꯔ ꯊꯦꯡꯅ ꯇꯨꯝꯕꯒꯤ ꯈꯔ ꯇꯨꯝꯅꯤꯡꯕꯀꯣ
ꯊꯕꯛ ꯂꯩꯇ꯭ꯔꯗꯤ ꯇꯨꯝꯃꯨ
ꯍꯣꯏ ꯊꯕꯥꯛ ꯂꯩ ꯂꯩꯇꯦ ꯇꯨꯝꯒꯅꯤ ꯍꯣꯔꯦꯟ ꯇꯨꯝꯒꯅꯤ ꯐꯖꯅ ꯇꯨꯝꯒꯅꯤ
ꯍꯣꯔꯦꯟ ꯅꯪ ꯇꯨꯝꯃꯣꯀꯣ
ꯍꯥ
ꯐꯥꯒꯤ ꯇꯧꯕꯅꯤꯗ
ꯉꯁꯤ ꯉꯁꯤ ꯈꯛꯇ ꯏꯪꯉꯦꯀꯣ ꯋꯦꯗꯔꯁꯤ ꯅꯨꯡꯉꯥꯏꯗ꯭ꯔꯣ ꯋꯗꯔ
ꯅꯨꯡꯉꯥꯏꯗꯕ ꯃꯥꯜꯂꯦ
ꯋꯦꯗꯔ ꯋꯦꯗꯔ ꯁꯦ ꯈꯔ ꯔꯣꯃ ꯈꯔ ꯍꯥꯏꯁꯤꯔꯥ ꯀꯩꯅꯣ ꯇꯧꯋꯤꯅꯦ ꯋꯦꯗꯔꯁꯦ
ꯑꯁ ꯑꯃꯨꯛ ꯂꯩꯔꯒ ꯉꯥꯏꯍꯥꯛ ꯂꯩꯔꯒ ꯑꯃꯨꯛ ꯁꯥꯔꯛꯀꯅꯤ ꯑꯩ ꯈꯪꯉꯦ ꯊꯥꯖꯕ ꯌꯥꯕ ꯅꯠꯇꯦ
ꯑꯩꯗꯤ
ꯐꯦꯟ ꯎꯪꯂꯒ ꯂꯩꯕꯅꯦ
ꯑꯁ
ꯅꯣꯏꯔꯣꯝꯗꯗꯤ ꯈꯔ ꯏꯪꯕ ꯃꯥꯜꯂꯦ ꯑꯩꯈꯣꯏꯗꯗꯤ ꯑꯁ ꯈꯣꯏꯒꯤ
ꯑꯁ ꯑꯩꯈꯣꯏꯁꯨ ꯑꯗꯨꯝ ꯁꯥꯏꯅ
ꯑꯩꯒꯤ ꯀꯥꯗꯗꯤ ꯅꯪꯗꯦ
ꯀꯔꯤ ꯍꯥꯏꯕꯅꯣ ꯁꯦꯡꯅ ꯇꯥꯗꯦꯗ
ꯅꯪꯒꯤ ꯈꯨꯟꯖꯦꯜ ꯇꯥꯕ ꯃꯇꯝꯗ ꯇꯨꯝꯅꯤꯡꯕ ꯐꯥꯎꯔꯦꯕ ꯑꯁ ꯅꯪꯁꯤꯗꯤ
ꯑꯁ ꯂꯩꯕ ꯃꯥꯜꯂꯦ ꯅꯪ
ꯑꯦ ꯕꯤꯠꯇꯨꯗꯤ ꯉꯁꯥꯏꯅ ꯍꯧꯖꯤꯛ ꯈꯛꯇ ꯈꯪꯉꯕ꯭ꯔꯣ
ꯑꯥ
ꯎ
ꯅꯪ ꯑꯩꯒ ꯋꯥꯔꯤ ꯁꯥꯟꯅꯕꯁꯦ ꯄꯥꯝꯗꯕ ꯃꯥꯂꯦ
ꯄꯥꯝꯕꯒꯤ ꯍꯧꯖꯤꯛ ꯑꯩꯅ ꯇꯧꯔꯛꯃꯤꯅꯦ ꯅꯪꯁꯦ ꯗꯨꯃꯥꯏꯅ ꯈꯟꯒꯅꯣ
ꯌꯦꯁ ꯈꯟꯗ꯭ꯔꯗꯤ ꯇꯨꯝꯅꯤꯡꯉꯦ ꯍꯥꯏꯕꯒꯤ ꯍꯥꯏꯕꯅꯤ
ꯅꯠꯇꯦ ꯅꯪꯒꯤ ꯈꯨꯟꯖꯦꯜ ꯇꯥꯕ ꯅꯨꯡꯉꯥꯏꯕꯒꯤ ꯇꯨꯝꯅꯤꯡꯕ ꯐꯥꯎꯋꯦꯕ ꯍꯥꯏ
ꯏꯕꯥꯅꯤ ꯈꯟꯅꯁꯤꯔꯣ
ꯉꯝꯃꯣꯏ
ꯑꯩ ꯉꯝꯒꯦ ꯑꯩ ꯆꯤꯟ ꯌꯥꯝ ꯀꯟꯕꯅꯦ
ꯅꯠꯇꯦ ꯑꯩ ꯑꯩꯗꯤ ꯑꯦꯛꯁꯟ ꯂꯧꯗꯣꯏꯅꯦ ꯆꯤꯟꯅ ꯅꯠꯇꯕ
ꯆꯤꯟꯅ ꯉꯥꯡꯒꯗꯕꯅꯦ ꯀꯔꯤꯅꯣꯅꯦ
ꯍꯣꯏ ꯅꯪ ꯅꯪꯒꯤ ꯁꯔꯅꯦꯟꯗ ꯀꯟ ꯀꯟꯒꯅꯤꯅ ꯑꯩꯁꯨ ꯈꯜꯂꯤ
ꯎꯝ ꯀꯟꯕꯅꯦ ꯑꯩꯈꯣꯏ ꯑꯗꯨꯒꯨꯝꯕ ꯖꯥꯇꯣ
ꯑ ꯑꯗꯨ ꯅꯕ
ꯁꯤꯤꯟꯗꯤ ꯌꯥꯕꯅꯤ
ꯆꯤꯜ ꯂꯩꯇ꯭ꯔꯗꯤ ꯍꯤꯡꯕ ꯉꯝꯃꯣꯏ ꯍꯥꯏꯅ ꯀꯣ
ꯑ ꯑꯗꯨ ꯑꯗꯨꯅꯦ
ꯇꯤꯟ ꯂꯩꯗ꯭ꯔꯗꯤ ꯀꯃꯥꯏꯅ ꯍꯤꯡꯗꯦꯅꯣ ꯆꯥꯛ ꯆꯥꯅꯤꯡꯉꯥꯏꯁꯨ ꯑꯩꯗꯤ
ꯅꯪꯒꯤꯁꯨꯅꯦ
ꯑꯩ ꯑꯩꯗꯤ ꯑꯗꯨꯃꯥꯏꯅ ꯇꯧꯗꯦ
ꯅꯪ ꯆꯍꯤꯗꯤ ꯀꯌꯥ ꯁꯨꯔꯦ
ꯍꯤꯔꯥ ꯊꯥꯔꯇꯤ ꯁꯨꯕ ꯂꯧꯔꯦ ꯑꯩꯒꯤ ꯑꯍꯟ ꯑꯍ ꯂꯣꯏꯔꯦ
ꯑꯁ ꯍꯦꯡꯕꯒꯤꯔꯣꯅꯦ
ꯍꯣꯏꯅꯦ ꯍꯣꯏꯅꯦ ꯑꯩ ꯇꯨ ꯀꯣꯂꯦꯖ ꯂꯣꯏꯕꯁꯨ ꯀꯨꯏꯔꯦ
ꯇꯨꯊꯥꯎ ꯇꯨꯊꯥꯎꯖꯟ ꯀꯌꯥꯗ ꯂꯣꯏꯕ
ꯑꯩ ꯇꯨ ꯊꯥꯎꯖꯟ ꯑꯩꯠꯇꯤꯟꯗ ꯂꯣꯏꯈ꯭ꯔꯕꯅꯦ
ꯋꯥ ꯅꯟꯦ ꯍꯜꯅꯦꯗꯗꯗꯤ
ꯅꯤꯗ
ꯏꯁ ꯍꯥꯎꯔꯦ ꯃꯛ ꯅꯪ ꯇꯨ ꯊꯥꯎꯖꯟ ꯑꯩꯠꯇꯤꯟꯗ ꯀꯣꯂꯦꯖ ꯂꯣꯏꯔꯗꯤ ꯑꯩꯗꯤ ꯇꯦꯟ ꯊꯥꯗ꯭ꯔꯤꯗ
ꯑꯦ ꯑꯣ ꯑꯩ ꯑꯩꯗꯤ ꯇꯦꯟ ꯊꯥꯔꯦꯤꯟ
ꯃꯦ ꯍꯥꯏꯅ ꯈ ꯐꯖꯒꯦ ꯅꯌꯨꯝ ꯄꯥꯟꯕꯥꯡꯕ꯭ꯔꯣ ꯅꯪ ꯑꯕ ꯑꯣꯟꯗ꯭ꯔꯤꯉꯩꯗ
ꯑ ꯑꯁꯦꯡꯕꯅꯤ ꯑꯩꯗꯤ ꯑꯍꯥꯟ ꯑꯣꯏꯈ꯭ꯔꯦ ꯅꯪ ꯑꯩ ꯑꯍꯥꯟ ꯍꯥꯟꯅ ꯅꯨꯄꯤ ꯊꯤꯔꯗꯤ ꯅꯪ ꯅꯪꯒꯨꯝꯕꯗꯗꯤ ꯀꯣꯛꯄ ꯉꯝꯒꯅꯤꯗ
ꯏꯄꯥ ꯄꯥꯔꯦꯅꯦ ꯅꯪꯁꯦ ꯑꯗꯨꯗꯤ
ꯎ ꯄꯥ
ꯏꯄꯥ ꯏ ꯄꯥ ꯀꯧꯒꯦ
ꯃꯣꯍ ꯍꯥꯏꯣ
ꯇꯃꯣ ꯀꯥꯏꯅ
ꯄꯥꯕꯨꯡ ꯍꯥꯏꯒꯦꯔꯥ
ꯄꯥꯈꯪ ꯁꯔꯤ ꯀꯧꯒꯦ
ꯄꯥ ꯁꯔ
ꯀꯔꯤ ꯏ ꯑꯣꯏꯨꯔꯕꯅꯤ ꯅꯪ
ꯁꯤ ꯑꯩ ꯍꯧꯖꯤꯛ ꯑꯩꯒ ꯄꯥꯈꯥꯡ ꯁꯔꯤ ꯑꯃ ꯂꯩꯌꯦꯦ ꯂꯧꯈꯤꯗ ꯅꯪꯥꯈ ꯄꯥꯈꯥꯡ ꯁꯔꯤ ꯄꯥꯝꯂꯗꯤ
ꯇꯜꯂꯦ ꯁꯔꯤꯗꯤ ꯄꯥꯝꯗꯦ
ꯑꯍꯪ ꯁꯔꯤꯅ ꯅꯨꯡꯁꯤꯕ ꯌꯦ
ꯎꯝ
ꯑꯣ
ꯄꯥꯝꯗ ꯀꯣꯛꯄ ꯑꯃ ꯑꯣꯏꯔꯝꯒꯅꯤ
ꯑ ꯃꯣꯏ ꯏꯅꯔꯖꯤꯁꯨ ꯌꯥꯝ ꯀꯟꯕꯅꯦ
ꯀꯔꯤꯒꯤ ꯅꯥ ꯂꯩ ꯑꯗꯨꯒꯨꯝꯃ ꯇ
ꯈꯅꯗꯦ
ꯏꯁꯣꯔꯅꯥ ꯄꯤꯕꯗꯣ ꯑꯗꯨꯝ ꯌꯥꯔꯦ ꯑꯩꯒꯤꯗꯤ
ꯏꯁꯣꯔꯅ ꯄꯤꯕꯗꯣ ꯅꯪꯉꯣꯟꯗꯗꯤ ꯑꯍꯟ ꯄꯤꯅꯦꯕ ꯄꯥꯈꯪ ꯁꯥꯔꯤ ꯑꯃ ꯄꯤꯔꯅꯤ ꯑꯩ ꯈꯪꯉꯦ
ꯄꯤꯔꯣꯏ ꯀꯔꯤꯒꯤ
ꯍꯒ
ꯀꯔꯤꯒꯤ ꯁꯔꯤꯞ ꯐꯪꯗꯣꯏꯕ ꯑꯩꯅꯤ
ꯅꯪ ꯅꯨꯡꯉꯥꯏ
ꯐꯅꯅ
ꯍꯧꯖꯤꯛ ꯊꯥꯎ ꯀꯥꯁꯤꯤꯁꯦ
ꯄꯤꯕ ꯍꯧꯔꯅꯤ ꯉꯁꯤꯗꯒꯤ
ꯑꯩꯅ ꯔꯤꯁꯤ
ꯅꯪꯁꯨ ꯁꯔꯤꯅꯦ ꯄꯥꯝꯅꯦ ꯑꯩ
ꯑꯩ ꯑꯗꯨꯃꯥꯏꯅ ꯍꯥꯏꯔꯗꯤ ꯑꯩꯁꯦ
ꯑ
ꯠꯂ꯭ꯔꯦ ꯒꯤꯠꯂ ꯏꯗ꯭ꯔꯦ
ꯒꯤꯤ ꯇꯧꯕꯅꯦ ꯑꯕꯨꯡꯉꯣ
ꯄꯕꯨꯡ ꯍꯥꯏꯌꯣ
ꯃꯣꯏ ꯇꯥꯃꯣ ꯑꯩꯅ ꯄꯥꯕꯨꯡ ꯑꯩꯅ ꯄꯥꯕꯨꯡ ꯀꯧꯔꯗꯤ ꯅꯪ ꯃꯤ ꯃꯃꯥꯡꯗ ꯏꯀꯥꯏꯒꯅꯤ
ꯀꯥꯏꯔꯣꯏ ꯀꯥꯏꯔꯣꯏ ꯃꯅ ꯀꯥꯏꯗꯣꯏꯩꯅꯣ
ꯀꯔꯤꯒꯤ ꯃꯤ ꯃꯅ ꯑꯗꯨꯝ ꯃꯥꯅ ꯀꯧꯕ꯭ꯔꯥ ꯍꯥꯏꯔꯛꯀꯅꯤ ꯅꯪ
ꯅ ꯀꯕ ꯆꯠꯁꯦ ꯀꯥꯏꯗ ꯆꯠꯁꯦꯔ ꯑꯁꯦ
ꯄꯨꯁ
ꯄꯩꯁꯥ ꯄꯩꯁꯥ ꯂꯩꯇꯕꯅꯤꯅ ꯄꯩꯁꯥ ꯂ ꯂꯩꯇꯕꯅꯤ ꯅꯠꯇꯤ ꯐꯤꯅ ꯄꯨꯔꯒ ꯂꯥꯛꯀꯦ ꯅꯁꯨ ꯅꯪꯁꯨ ꯉ ꯁꯥꯥꯏ ꯍꯥ ꯆꯥꯏ ꯍꯥꯏꯗꯣꯏꯅꯦ ꯑꯗꯨꯗ ꯅꯪꯒꯤꯁꯨ ꯇꯤꯐꯤꯟ ꯄꯨꯔꯛꯑꯣ
ꯁꯛ ꯆꯃꯤꯟ ꯑꯗꯩꯔꯣ ꯀꯣꯏꯕ ꯆꯥꯇꯅ
ꯅꯪ ꯄꯩꯁꯥ ꯂꯩꯗ꯭ꯔꯗꯤꯀꯣ
ꯍꯥ
ꯀꯪꯂꯥꯗ ꯄꯨꯕꯤꯔꯣ ꯀꯪꯂꯥꯗꯗꯤ ꯄꯩꯁꯥ ꯌꯥꯝ ꯆꯪꯗꯦꯅ
ꯄ ꯇꯕꯤꯒꯤꯅꯦ ꯁꯥꯏꯀꯜꯁꯨ ꯅꯪ ꯊꯧꯕ ꯍꯩꯔꯦ ꯍꯧꯗꯤꯦ ꯁꯥꯏꯀꯜ ꯊꯧꯕ ꯍꯥꯏꯔꯗꯤ ꯁꯥꯏꯀꯜ ꯂꯩꯕꯤꯒꯦꯅ ꯇꯧꯕꯅꯦ
ꯀꯪꯂꯥꯗ ꯂꯩꯌꯦ ꯊꯧꯕ ꯌꯥꯒꯅꯤꯅ ꯇꯝꯕ ꯌꯥꯏꯅ
ꯑꯗꯨ
ꯍꯥꯥꯟ ꯅ ꯇꯝ ꯅꯝꯕꯅꯦ
ꯇ ꯑꯃꯨꯛ ꯀꯥꯎꯔꯔꯕ꯭ꯔ
ꯀꯨꯏꯅ ꯊꯧꯗꯕꯒꯤꯀꯣ
ꯑ
ꯈꯣꯡꯁꯦ ꯌꯥꯔꯦꯅꯦ
ꯑꯣꯏꯔꯝꯒꯅꯤ ꯑꯣꯏꯔꯝꯒꯅꯤ
ꯏꯊꯟꯇ ꯁꯨꯃꯥꯡꯗꯀꯣ
ꯑꯥ
ꯀꯨꯏꯅ ꯑꯃꯨꯛ ꯇꯥꯎꯕ ꯑꯗꯨꯗꯒꯤ ꯑꯗꯨꯝ ꯊꯧꯕꯗꯣ ꯑꯃꯨꯛ ꯍꯧꯔꯦꯕ
ꯐꯣꯏꯗꯤ ꯀꯕ ꯇꯅꯦ ꯎꯝ
ꯁꯦꯡꯃꯒꯤ ꯑꯩꯗꯤ ꯀꯦꯕꯁꯨ ꯍꯩꯗꯦ ꯑꯁ ꯂꯣꯏꯔꯅꯦꯦ ꯁꯂꯦꯟꯗ ꯊꯝꯃꯣ ꯐꯣꯟꯗꯣ
ꯅꯥ ꯀꯣꯜꯂꯈ꯭ꯔꯣꯅꯦ
ꯇꯥꯅꯤꯡꯗꯕꯅ
ꯎꯝ ꯑꯗꯦ ꯑꯈꯣ
ꯅꯨꯨꯞꯅꯥꯪꯀ ꯃꯤ ꯋꯥꯡꯕ ꯄꯥꯝꯕ꯭ꯔꯥ ꯅꯦꯝꯕ ꯄꯥꯝꯕ꯭ꯔꯥ
ꯑꯩꯗꯤ ꯅꯪ ꯆꯞ ꯆꯥꯔꯦꯅꯦ ꯍꯥꯏꯗꯤ
ꯏꯁ ꯍꯧꯔꯦ ꯑꯃꯨꯛ ꯑꯩꯉꯣꯟꯗ ꯍꯥꯏꯌꯣ ꯍꯥꯏꯕ ꯅꯠꯇꯦ
ꯅꯠꯇꯦ ꯑꯦꯛꯖꯥꯝꯄꯥꯜꯗꯣ ꯃꯤ ꯃꯤꯉꯣꯟꯗ ꯄꯤꯔꯔꯣꯏꯁꯦꯕ
ꯑꯦ
ꯅꯪ ꯆꯞ ꯆꯥꯔꯒ ꯂꯩꯔꯤꯁꯤꯗꯤ ꯅꯪꯗꯤ ꯅꯪꯗꯤ
ꯌꯥ ꯋꯥꯥꯡꯉꯕ ꯁ ꯄꯥꯟꯗꯗ ꯍꯝ
ꯑꯩꯗꯤ ꯋꯥꯡꯕꯅꯤꯅ ꯅꯪ ꯋꯥꯡꯕ ꯄꯥꯝꯗꯦ ꯍꯥꯏꯔꯗꯤ
ꯏꯁ ꯁꯤꯛꯁꯇꯤ ꯌꯕ꯭ꯔꯣ
ꯁꯤꯛꯁꯇꯨꯗꯤ ꯌꯥꯎꯗꯦ ꯏ ꯅꯪ ꯃꯅꯤꯄꯨꯔꯗ ꯁꯤꯛꯁ ꯌꯥꯎꯕ ꯊꯤꯕ ꯐꯪꯂꯉꯁꯨ ꯑ ꯊꯤꯕꯁꯨ ꯐꯪꯂꯉꯣꯏ
ꯑꯅꯤ ꯍꯥꯏꯦ
ꯍꯣꯏ ꯂꯗꯤ ꯂꯩꯔꯝꯒꯅꯤ ꯍꯣꯏ ꯑꯗꯣ
ꯑꯁ ꯁꯤꯛꯁꯇꯤ ꯌꯥ ꯃꯟ
ꯁꯤꯁ ꯌꯥꯝ ꯃꯥꯟꯈ꯭ꯔꯦ ꯑꯩꯈꯣꯏ ꯑꯩ ꯑꯩ ꯑꯩ
ꯍ ꯆꯕꯤ
ꯄꯔꯐꯦꯛꯅꯦ ꯍꯥꯏꯑꯒ
ꯐꯔꯅꯦ ꯄꯔꯐꯦꯛ ꯑꯣꯏꯔꯗꯤ
ꯑꯩꯒꯤꯁꯨ ꯅꯪ ꯄꯔꯁꯅꯦꯕ
ꯎꯝ
ꯑꯗꯨ ꯑꯗꯨꯒꯤꯅꯦ ꯑꯩ
ꯑꯩꯒꯤ ꯁꯛ ꯎꯗꯅ ꯑꯗꯨꯃꯥꯏꯅ ꯀꯔꯤꯒꯤ ꯍꯥꯏꯕ꯭ꯔꯥ
ꯎꯋ ꯎꯋ
ꯎꯅꯦ
ꯍꯣꯏ
ꯎꯝ
ꯍꯣꯔꯦꯟꯕꯤꯗꯤꯑꯣ ꯍꯣꯔꯗꯤꯑꯣꯣ ꯇꯧꯒꯗꯕꯅꯤꯅꯦ ꯑꯁ ꯅꯨꯡꯉꯥꯏꯗ
ꯇꯨꯄ ꯄꯥꯏꯈꯠꯄꯤꯔꯣꯏ
ꯑ
ꯏꯀꯌꯦꯦ
ꯊꯥꯏꯒꯅ ꯑꯩꯗꯤ ꯁꯛ ꯑꯩꯅ ꯏꯀꯥꯏꯒꯗꯕꯅꯦ ꯑꯩ ꯁꯛ ꯊꯤꯃꯟꯕꯒꯤ
ꯌꯥꯔꯦ ꯅꯪꯉꯣꯟꯗꯒꯤ ꯍꯦꯟꯅ ꯊꯤꯌꯦ ꯑꯩꯅ
ꯅꯪꯅ ꯃꯤ ꯃꯌꯥꯝꯅꯍꯥꯏ
ꯑꯩꯒꯤꯗꯤ ꯅꯪꯁꯦ ꯁꯅꯥꯒꯨꯝꯕꯅꯦ
ꯁꯅꯥꯔꯧꯋꯤ
ꯅꯪꯗꯤ ꯁꯥꯟꯅꯅꯦꯕ ꯅꯪ